ꯍꯜꯂꯣ ꯍꯜꯂꯣ ꯇꯥꯏ ꯀꯩꯅꯣ ꯐꯣꯟ ꯄꯥꯏꯈꯠꯄꯕꯣ ꯅꯪꯁꯨ ꯄꯥꯏꯈꯠꯄꯗꯣ ꯀꯨꯏꯅ ꯆꯪꯉꯤꯗ ꯀꯩꯅꯣ
ꯀꯌꯥꯝ ꯀꯨꯏꯅꯣ ꯅꯉꯣꯟꯗ ꯐꯣꯟ ꯇꯧꯔꯣꯅ ꯍꯥꯏꯁꯦ ꯗꯨꯛ ꯀꯨꯏꯅ ꯂꯥꯡꯇꯛꯅꯍꯜꯂꯒ ꯁꯥꯎꯔꯛꯀꯅꯤꯑꯦ ꯌꯥꯝꯅ ꯑꯩꯒꯤ ꯃ ꯃꯇꯝ ꯄꯤꯗꯦꯀꯣ
ꯑꯤꯁ ꯌꯥꯝ ꯐꯤꯉꯦ
ꯐꯤꯗꯗꯤ ꯀꯩꯅꫭ ꯑꯃꯥꯒ ꯑꯃꯨꯛ ꯑꯃꯥꯒ ꯑꯃꯨꯛ
ꯅꯪ ꯑꯄꯨꯟꯕ ꯀꯌꯥ ꯁꯨꯔꯒꯦ
ꯁꯥꯕꯦꯟ ꯇꯤꯟ ꯁꯨꯔꯦ
ꯄꯩꯁꯥ
ꯄꯩꯁꯥ ꯅꯍꯥꯟ ꯆꯥꯇ꯭ꯔꯨꯛ ꯑꯃ ꯆꯪꯉꯛꯄꯗꯣ ꯑꯗꯨꯒꯤ ꯃꯇꯨꯡꯗ ꯆꯪꯉꯛꯇ꯭ꯔꯤ
ꯑꯩꯒꯤ ꯑꯝꯇꯗꯤ ꯆꯪꯉꯛꯇ꯭ꯔꯦ ꯑꯗꯣ ꯂꯨꯄꯥ ꯂꯤꯁꯤꯡ ꯑꯃꯒ ꯆꯅꯤꯃꯨꯛꯀꯤ ꯆꯥꯡ
ꯑꯥ ꯌꯥꯝꯃꯦꯍꯦ ꯑꯗꯨꯗꯤ
ꯑꯗꯨꯅꯦ ꯅꯪ ꯂꯩꯇꯕꯁꯦ ꯑꯩꯈꯣꯏ ꯅꯨꯡꯉꯥꯏꯇꯦ ꯑꯝꯕꯣꯟ ꯇꯧꯔꯤꯌꯦ ꯑꯩꯅ
ꯑꯦꯁ ꯆꯥꯎ ꯆꯥꯎ ꯆꯥꯎ ꯍꯥꯎꯅ ꯆꯥꯎ
ꯑꯩ ꯍꯌꯦꯡ ꯂꯛꯑꯅꯤꯗ
ꯁꯤꯁꯇꯔꯗ ꯌꯨꯝꯖꯈꯤꯕꯗꯩ ꯄꯥꯎ ꯐꯥꯎꯅꯕꯁꯦ ꯁꯥꯊꯤꯅ ꯋꯥꯔꯦꯅꯦ ꯁꯤꯁꯇꯔ ꯅꯨꯡ ꯇꯧꯔꯛꯄ ꯑꯩ ꯅꯨꯡ ꯄꯥꯏꯍꯧꯗꯕ ꯑꯩ ꯅꯨꯡ ꯇꯧꯕ ꯁꯤꯁꯇꯔ ꯑꯥ ꯄꯥꯏꯕꯤꯔꯛꯇꯕ ꯐꯥꯎꯖꯦ ꯐꯥꯎꯅꯅꯕ ꯀꯣꯠꯅꯕꯗ ꯁꯥꯠ ꯊꯤꯅ ꯋꯥꯔꯦ
ꯕꯤꯖꯤ ꯌꯥꯝꯕ ꯑꯣꯏꯈꯤꯕ ꯍꯥꯏꯇꯥꯔꯦ
ꯑꯁ ꯊꯕꯛ ꯆꯤꯟꯕꯩ ꯆꯥꯡꯒꯦ ꯁꯤꯁꯇꯔꯗꯤ ꯍꯥꯏꯔꯒ ꯀꯥꯟꯅꯗ꯭ꯔꯦ
ꯊꯕꯛꯁꯦ ꯃꯩꯅ ꯍꯥꯏꯕ ꯏꯆꯟꯇꫭꯝꯕꯤ ꯅꯪꯕꯣ
ꯃꯩ ꯑꯕꯨ ꯈꯤꯖꯤꯛꯀꯤ ꯃꯩꯒ ꯅꯠꯇꯦ ꯀꯣꯁꯤꯁ ꯏꯁꯇꯔꯁꯦ ꯁꯥꯇꯤꯝ ꯃꯩꯗ ꯅꯦꯜꯂꯦ ꯑꯩꯈꯣꯏꯅꯒ ꯄꯥꯟꯅꯕꯒ ꯉꯝꯖꯕ ꯅꯠꯇꯦ
ꯑꯩꯅ ꯍꯥꯏꯗ꯭ꯔꯣꯗꯤ ꯊꯕꯛꯀꯤ ꯃꯤꯅꯦꯅꯦ
ꯑꯣ ꯍꯣ ꯍꯣ ꯑꯗꯨꯕꯨꯗꯤ ꯍꯌꯦꯡ ꯗꯩ ꯈꯪꯅꯔꯅꯤꯗ ꯆꯤꯂꯤ ꯆꯤꯟꯗꯦ ꯃꯤ ꯆꯤꯂꯤ ꯁꯤꯗꯤꯒꯦ
ꯊꯣꯡꯕ ꯍꯥꯎꯔꯦ
ꯍꯥꯎꯋꯏ ꯌꯦꯔꯨꯝ ꯌꯦꯔꯨꯝ ꯅꯣꯏꯁꯨ ꯂꯩꯇꯅ ꯃꯤ ꯇꯔꯨꯛꯀꯤ ꯑꯃ ꯂꯧꯁꯤꯜꯂꯦ ꯎꯃꯣꯔꯣꯛ ꯑꯃ ꯃꯦꯠꯊꯔꯦ ꯐꯨꯊꯔꯦ ꯀꯩꯅꯣ ꯍꯥꯎꯔꯦ ꯍꯥꯎꯔꯦ ꯍꯧꯖꯤꯛ ꯑꯝꯕꯣꯟ ꯑꯃꯅꯨꯡ ꯐꯨꯊꯗꯣꯏ ꯂꯥꯏꯔꯤꯛ ꯄꯥꯕꯗꯕ ꯑꯦꯛꯖꯥꯝꯅ ꯍꯪꯆꯤꯠꯅꯦ
ꯍ ꯑꯣ ꯑꯣ ꯑꯩ ꯗꯦ ꯁꯤꯁꯇꯤꯟ꯭ꯔꯦꯜ ꯑꯦꯛ ꯂꯩꯕꯅꯦ ꯑꯗꯣ ꯄ꯭ꯔꯦꯛꯇꯤꯀꯦꯜꯁꯦ ꯁꯤꯡꯀꯠꯅꯕꯁꯦ ꯂꯩꯇꯗꯅ ꯍꯧꯖꯤꯛꯐꯥꯎ ꯁꯤꯡꯀꯠꯇ꯭ꯔꯦ ꯍꯥꯏꯕ
ꯁꯤꯜꯂꯨꯅꯨ ꯋꯥꯅꯕ ꯃꯤ ꯅꯨꯡꯉꯥꯏꯅ ꯔꯦꯁ ꯇꯧꯔ ꯂꯩꯊꯣꯛꯑ ꯀꯣꯏꯩꯅꯣ ꯊꯕꯛ ꯑꯃ ꯑꯃ ꯇꯧꯔꯒ
ꯑꯔꯝ
ꯀꯔꯤ ꯃꯊꯦꯛ ꯍꯣꯠꯅꯔꯒꯦ
ꯎꯝ ꯍꯋꯥꯥꯏ ꯊꯣꯡꯉ ꯆꯥꯗ꯭ꯔꯤꯗ
ꯊꯗ
ꯎꯝ
ꯄꯨꯡ ꯀꯌꯥ ꯆꯥꯗꯕ
ꯍꯧꯖꯤꯛ ꯎ ꯃꯤ ꯄꯥꯟꯗ ꯀꯁ ꯍꯥꯏꯗꯤ ꯑꯗꯨꯝ ꯆꯥꯡ
ꯀꯣꯜꯗ ꯅꯪꯅꯅꯤꯀꯣ ꯇꯧꯔꯛꯏꯁꯦ
ꯍꯣꯏ
ꯎꯝ ꯑꯩ ꯎꯂꯦꯅꯥꯒ ꯇꯧꯒꯦ ꯇꯧꯔꯒꯅꯦ ꯃꯥꯅ ꯑꯩꯉꯣꯟꯗ ꯇꯧꯔꯛꯄꯁꯨ ꯌꯥꯗꯕꯤ ꯑꯩꯅꯉꯣꯟꯗ ꯇꯧꯕꯁꯨ ꯌꯥꯗꯕꯤ ꯇꯧꯔ ꯂꯩꯔꯤꯅꯤ
ꯑꯗꯨꯗꯣ ꯃꯥꯥꯏ ꯌꯥꯗ ꯌꯥꯔꯕ ꯑꯩꯁꯨ ꯍꯧꯖꯤꯛ ꯕꯥꯗꯤ ꯁꯔꯤꯒ ꯇꯧꯕꯗꯣ ꯇꯧꯦꯅꯦ
ꯑꯗꯣ ꯃꯥꯒ ꯑꯩꯒꯁꯦ ꯑꯗꯨꯝ ꯌꯦꯡꯉꯦ ꯌꯥꯗ꯭ꯔꯦ ꯑꯗꯨꯒ ꯁꯤꯜꯄꯥꯥꯒ ꯑꯩꯒꯁꯨ ꯀꯣꯜ ꯑꯃꯃꯝ ꯃꯥꯡꯉꯤ ꯍꯧꯖꯤꯛ ꯄꯪꯕꯗ ꯏꯕꯥꯅꯤꯒ ꯑꯃꯃꯝ ꯃꯥꯡꯉꯤꯁꯦ
ꯎꯝ ꯀꯩꯅꯣ ꯇꯧꯔꯕꯣ ꯎꯂꯦꯅꯥꯒꯤꯁꯨ ꯌꯥꯔꯕ ꯄ
ꯌꯥꯔꯦ ꯃꯥꯏꯁꯨ ꯂꯨꯄꯥ ꯂꯤꯁꯤꯡ ꯑꯃ ꯍꯦꯜꯂꯦ ꯇꯪꯉꯛꯄ
ꯃꯥꯗꯤ ꯉꯦ ꯀꯗꯒꯁꯨꯅ ꯏꯕ
ꯃꯥ ꯃꯥ ꯃꯥꯅ ꯕꯤ ꯑꯃꯒ ꯁꯥꯟꯅꯩ ꯌꯥꯎ ꯃꯥꯜꯂꯦ ꯑꯗꯨꯗꯒꯤ ꯆꯦꯡꯃꯟ ꯀꯥꯒ ꯁꯥꯟꯅꯩ ꯕꯥꯜꯂꯦ ꯁꯨꯜꯒꯁꯅ
ꯑꯣ ꯑꯣ ꯑꯣ
ꯃꯅꯦꯅ ꯃꯩꯗ ꯅꯦꯁꯂꯥꯏ
ꯀꯩꯝꯇꯒ ꯍꯥꯏꯔꯝꯗꯦ꯫ ꯅꯦ
ꯍꯥꯏꯔꯝꯗꯤ ꯑꯩꯖꯨ ꯑꯩꯅ ꯀꯥꯗ ꯆꯠꯂꯒꯅꯤ ꯍꯥꯏꯔꯨꯔꯤꯖꯦ꯫
ꯏꯁ
ꯅꯪ ꯑꯦꯄ꯭ꯂꯤꯀꯦꯁꯟꯗꯣ ꯉꯁꯥꯏ ꯄꯤꯒꯔꯝꯅꯤ ꯃꯦꯝꯅ ꯑꯦꯛꯁꯟ ꯂꯧꯈꯠꯀꯅꯤ ꯍꯥꯏꯔꯤꯅꯦ꯫
ꯑꯗꯨꯅꯦ ꯑꯩꯁꯨ ꯑꯦꯛꯁꯟ ꯂꯧꯈꯠꯅꯦꯒ ꯍꯥꯏꯔꯛꯄꯗꯨꯗꯗꯤ ꯑꯩꯗꯤ ꯁꯣꯝꯗ ꯙꯛ ꯙꯛ ꯙꯛ ꯆꯣꯡꯉꯦ꯫
ꯑꯗꯣ ꯂꯛꯀꯤꯖꯨ ꯏꯌꯨ ꯍꯥꯏꯔꯛꯄꯅꯤ ꯏꯗ꯭ꯔꯤ ꯑꯩ ꯅꯪꯗ꯭ꯔꯤ ꯍꯥꯏꯕ ꯉꯁꯥꯏꯗꯒꯤ ꯅꯨꯡꯗꯤꯟ ꯍꯧꯒꯠꯂꯦ ꯅꯥꯀꯨꯞꯄꯤ ꯑꯃꯨꯛ ꯁꯨꯗꯅ ꯃꯇꯝ ꯀꯌꯥꯝ ꯆꯪꯒꯔꯦ꯫ ꯌꯨꯝꯒ ꯚꯤꯗꯤꯑꯣ ꯀꯣꯜ ꯇꯞ ꯎꯝ ꯌꯨꯝꯒ ꯚꯤꯗꯤꯑꯣ ꯀꯣꯜ ꯀꯨꯏꯅ ꯑꯃꯨꯛ ꯁꯥꯟꯅꯔꯦ ꯑꯗꯨ ꯂꯣꯏꯔ ꯏ ꯂꯨꯖꯔꯦ ꯂꯣꯏꯕꯒ ꯅꯨꯃꯤꯠ ꯇꯥꯔꯦ ꯍꯜꯂꯛ ꯆꯥꯛ ꯂꯧꯔꯦ ꯆꯥꯔꯦ ꯈꯣꯠꯂꯦ ꯃꯌꯥꯝꯖꯦ ꯇꯧꯕꯗ ꯍꯧꯖꯤꯛ ꯅꯪꯒ ꯋꯥꯔꯤ ꯑꯃꯨꯛ ꯁꯥꯟꯅꯔꯦ ꯑꯩ ꯅꯪꯗ꯭ꯔꯤꯑꯕ꯫
ꯎꯝ
ꯑꯗꯣ ꯑꯩꯅ ꯍꯥꯏꯗꯤ ꯃꯥ ꯉꯔꯥꯡꯗꯒꯤ ꯍꯥꯏꯔꯛꯄꯗꯣ ꯌꯥꯏꯌꯦꯕ ꯑꯗꯨꯁꯨ ꯍꯥꯏꯔꯛꯇꯦ꯫
ꯑꯩꯅ ꯍꯌꯦꯡ ꯏꯃꯥꯟꯅꯕꯤꯒꯤ ꯀꯤꯍꯣꯝ ꯁꯣꯏꯗꯅ ꯂꯩꯔꯛꯀꯅꯤ꯫
ꯑꯗꯨꯅꯦ ꯑꯩ ꯆꯩꯗꯩ ꯀꯜꯂꯤ ꯅꯠꯇ꯭ꯔꯥ?
ꯃꯥꯅꯦ ꯃꯥꯅꯦ ꯃꯥꯅꯦ
ꯄ꯭ꯔꯤꯟꯁꯤꯄꯥꯜ ꯄꯨꯨꯀꯪꯗꯨꯗꯩ ꯑꯩꯅ ꯀꯟꯕꯤ ꯀꯟꯕꯤꯔꯤ ꯅꯠ
ꯃꯥꯅꯦ꯫
ꯎꯍꯨꯍꯨꯝ
ꯂꯩꯔꯛꯀꯦ ꯂꯩꯔꯛꯀꯦ ꯍ
ꯎ ꯑꯁ
ꯀꯩꯅꯣ ꯑꯃꯗꯨꯅ
ꯇꯦꯝꯐꯨꯔꯥ
ꯎꯝ ꯀꯣꯏꯂꯥꯎ ꯂꯥꯎꯔꯤꯗꯣ ꯀꯩꯅꯣ ꯃꯥꯅ?
ꯉꯥꯎꯔꯕꯅꯦ ꯉꯥꯎꯔꯕꯅꯦ
ꯍꯨꯝ
ꯑꯗꯨꯝ ꯃꯣꯏ ꯋꯥꯔꯤ ꯁꯥꯅꯅꯤꯡꯕꯩ ꯃꯌꯥꯏꯅ ꯃꯤ ꯀꯥꯗꯒ ꯀꯣꯏꯆꯠ ꯆꯠꯂꯒ ꯀꯣ
ꯍꯪꯉꯛꯑꯝꯕꯅꯦ ꯃꯥꯗꯣ ꯍꯧꯖꯤꯛ ꯑꯩꯉꯣꯟꯗ ꯑꯩ ꯕꯥꯂꯦꯁꯣꯔꯤ ꯁꯥꯟꯅꯩꯀꯥꯟꯗ꯫
ꯀꯣꯏꯊꯤ ꯊꯤꯔꯤꯅꯦ ꯑꯩꯅ ꯁꯣꯝꯗ ꯁꯤꯗꯩꯁꯤꯗ ꯑꯇꯨꯝꯅꯪ ꯀꯥꯏ ꯂꯩꯒꯦ ꯐꯣꯟ ꯑꯃꯨꯛ ꯇꯧ ꯐꯣꯟ ꯑꯃꯨꯛ ꯆꯠꯇ ꯀꯣꯟꯊꯪꯗ ꯍꯜꯂꯦ ꯚꯤꯗꯤꯑꯣ ꯀꯣꯜ ꯇꯧꯁꯤꯜꯂꯦ ꯑꯩꯅ ꯅꯪ ꯌꯥꯝ ꯊꯨꯅ ꯍꯜꯂꯣ ꯅꯠꯇ꯭ꯔꯒꯗꯤ ꯅꯪꯅ ꯁꯥꯒ ꯅꯆꯤꯟꯒ ꯇꯣꯉꯥꯟ ꯇꯣꯉꯥꯟ ꯇꯥꯔꯅꯤ ꯍꯥꯏꯕꯗꯩ ꯍꯂꯛꯑꯦ꯫
ꯎꯝ ꯑ
ꯁꯨꯝꯕ ꯑꯦ ꯁꯟꯖꯦ ꯈꯔ ꯂꯧꯈꯠꯇ꯭ꯔꯗꯤ ꯌꯥꯗ꯭ꯔꯦ ꯅꯃꯥꯅꯕꯤꯖꯦ꯫
ꯃꯥꯅꯦ ꯃꯥꯅꯦ ꯃꯥꯅꯦ
ꯇꯨꯝꯃꯦ ꯃꯇꯤꯛ ꯌꯥꯗ꯭ꯔꯦꯅꯦ ꯃꯤ ꯁꯤꯗꯔ ꯂꯣꯏꯔꯦ ꯑꯩ ꯆꯨꯝ ꯆꯨꯝꯗꯕ
ꯑꯞ ꯀꯣꯜ ꯃꯉꯥ ꯍꯦꯜꯂꯁꯨ ꯑꯗꯨꯝ ꯁꯥꯟꯅꯕ ꯌꯥꯕ ꯃꯥꯜꯂꯤꯗ ꯑꯩꯅ ꯁꯨꯝ ꯈꯟꯕꯗ꯫
ꯈꯪꯗꯦ ꯑꯗꯣ ꯁꯤꯜꯕꯥꯒ ꯑꯩꯒꯗꯤ ꯁꯨꯡꯌꯥ ꯍꯦꯛ ꯌꯥꯗ꯭ꯔꯦ ꯃꯥꯅ ꯑꯩꯉꯣꯟꯗ ꯇꯧꯔꯛꯄꯗ ꯍꯥꯏꯔꯛꯄꯗꯨꯒ ꯑꯩꯅ ꯃꯤꯉꯣꯟꯗ ꯇꯧꯕꯗ ꯍꯥꯏꯕꯁꯤꯒ ꯆꯞ ꯃꯥꯟꯅꯩ ꯋꯥꯍꯩꯁꯦ
ꯑꯗꯨꯗꯤ ꯑꯩꯈꯣꯏꯕꯥꯅꯤ ꯌꯥꯅꯔꯤꯁꯦ ꯃꯉꯥ ꯁꯨꯗ꯭ꯔꯤꯖꯥꯠꯂꯣ
ꯁꯨꯗ꯭ꯔꯤ ꯃꯥꯜꯂꯦ ꯀꯝꯄ꯭ꯂꯤꯠ ꯇꯥꯛꯁꯇꯣ ꯀꯝꯄ꯭ꯂꯤꯠ ꯑꯣꯏꯔꯦ ꯍꯥꯏꯔꯛꯑꯦꯕ ꯑꯩꯒ ꯃꯥꯒ ꯁꯥꯟꯅꯕ ꯃꯇꯝꯗꯗꯤ
ꯑꯣ ꯑꯣ ꯑꯣ ꯎꯝ
ꯅꯝꯕꯔꯒ ꯗꯥꯏꯔꯦꯛ ꯊꯣꯛꯑꯒꯅꯦ
ꯎꯝ
ꯑ ꯍꯩ ꯄ ꯁꯥꯗꯅ ꯃꯤꯒꯤ ꯌꯥꯁꯨ ꯌꯥꯗꯕ ꯀꯣꯜꯗꯣ ꯏꯕꯥꯅꯤꯉꯣꯟ ꯁꯝꯃꯤꯠ ꯇꯧꯁꯤꯜꯂꯣꯏꯕ ꯃꯥꯁꯨ ꯎꯔꯨꯅ ꯍꯥꯏꯔꯛꯇꯦ ꯌꯦꯡꯉꯣ ꯐꯠꯇ꯭ꯔꯤꯅꯨ ꯌꯦꯡꯉꯣ ꯇꯨꯡꯒꯤꯤꯂꯤ ꯁꯔ ꯃꯁꯤ ꯂꯩꯦ ꯌꯥꯗꯦ
ꯎꯝ ꯑꯗꯨꯗꯤ ꯏꯕꯥꯅꯤꯅꯤ ꯂꯣꯏ ꯂꯣꯏꯗꯦ ꯀꯃꯥꯏꯅ ꯈꯪꯗꯣꯏꯅꯣ ꯇꯧꯁꯜꯂꯨꯔꯗꯤ
ꯇꯧꯔꯦ ꯊꯧ ꯉꯁꯥꯏꯒꯤꯅꯦ ꯀꯝꯄ꯭ꯂꯤꯠ ꯇꯥꯛꯁꯇꯣ ꯑꯗꯨ ꯊꯥꯔꯛ ꯇꯥꯔꯒꯗꯤ ꯤ ꯅꯝꯁꯤꯟꯕ ꯌꯥꯗ꯭ꯔꯦ ꯍꯩ ꯁꯥꯗꯅ ꯌꯥꯕ꯭ꯔꯦ ꯍꯡꯦꯅ ꯑꯩꯅ ꯅ ꯖꯂꯨꯋꯥ
ꯎꯝ
ꯑꯗꯨ ꯁꯣꯏꯅꯤ ꯀꯝꯄ꯭ꯂꯤꯠ ꯇꯥꯛꯁ ꯊꯔꯛꯑꯗꯤ ꯌꯥꯔꯦ ꯑꯩꯉꯣꯟꯗ ꯇꯧꯔꯛꯑꯅꯤ
ꯎꯝ ꯎꯝ ꯎꯝ ꯍꯣꯏꯅꯦ
ꯑꯗꯣ ꯑꯩꯅ ꯅꯉꯣꯟꯗ ꯇꯧꯕꯁꯦ ꯁꯨꯔꯝꯗꯧꯗꯤ ꯃꯥꯜꯂꯦ ꯑꯩ ꯈꯟꯆꯕꯗ
ꯌꯥꯕ꯭ꯔꯥ ꯌꯦꯡꯉꯣ ꯁꯤ ꯂꯣꯏꯔꯒ ꯍꯦꯛ ꯇꯧꯔꯛꯑꯣ
ꯍꯣꯏ ꯋꯥꯠꯀꯦꯅ ꯋꯥꯠꯂꯁꯨ ꯑꯃ ꯃꯉꯥꯏ
ꯎꯝ
ꯃꯤꯁꯀꯁꯨ ꯁꯥꯟꯅꯁꯦ ꯍꯥꯏꯕꯅꯦ ꯑꯩ ꯀꯣꯛ ꯊꯣꯛꯇ꯭ꯔꯦ ꯃꯤꯁꯀ ꯁꯥꯟꯅꯕꯁꯤ ꯄꯞ ꯄꯥꯈꯠꯂꯤꯅꯦ ꯏꯁꯥꯁꯦ
ꯇ꯭ꯔꯤꯔꯤꯕꯣꯅꯥ
ꯁꯨꯗꯔꯤꯌꯦ ꯅꯍꯥꯟ ꯑꯍꯨꯝ ꯁꯥꯟꯅꯔꯝꯕꯗ ꯌꯥꯁꯤꯜꯂꯛꯇ꯭ꯔꯦ
ꯎꯝ
ꯑꯗꯩ ꯇꯣꯛꯈ꯭ꯔꯦ ꯃꯤꯁꯅꯁꯨ ꯑꯗꯨꯝ ꯊꯦꯡꯁꯨ ꯊꯦꯡꯉꯃꯤꯅ ꯋꯥꯔ ꯃꯥꯜꯂꯦ ꯍꯌꯦꯡ ꯌꯦꯡꯉꯁꯦ ꯍꯥꯏꯔꯛꯄꯗꯨꯗ ꯑꯩꯁꯨ ꯇꯜꯂꯦ ꯍꯥꯏ ꯉꯝꯗ꯭ꯔꯕ
ꯎꯝ ꯌꯥꯔꯣꯏꯖꯥꯠꯅꯒꯤꯗꯤ ꯀꯃꯥꯏꯅ ꯍꯥꯏꯅꯅꯦ
ꯅꯣꯏꯗ ꯑꯣꯏꯕꯇꯥꯔꯗꯤ ꯑꯁꯤ ꯌꯥꯔꯦꯅ ꯀꯗꯧ ꯑꯗꯨ ꯅꯪ ꯑꯝꯇ ꯁꯥꯟꯅꯩꯁꯏ ꯂꯣꯏꯁꯤꯟꯜꯂꯤꯀꯥꯟꯗ ꯍꯥꯏꯛꯑꯕ ꯃꯤꯁꯇꯅꯤꯅ ꯑꯗꯨꯃꯥꯏꯅ ꯐꯪꯒꯠꯂ ꯀꯨꯝꯕꯁꯨ ꯌꯥꯗꯕꯅꯤꯅ
ꯎꯝ
ꯑꯗꯨ ꯍꯥꯏꯔꯒ ꯉꯁꯤꯁꯦ ꯑꯝꯕꯣꯟ ꯊꯣꯡꯉꯀꯥꯟꯗ ꯃꯤꯁꯦ ꯄꯨꯂꯞ ꯆꯪꯉꯦꯕꯗ
ꯑꯥ
ꯀꯩ ꯐꯣꯡꯏꯟꯁꯤꯗꯅꯦ ꯊꯣꯡꯉꯦ ꯑ ꯑꯕ ꯍꯥ ꯑꯗꯨꯗ ꯇꯨꯃꯤ ꯏꯜ ꯂꯩꯒꯦ ꯁ ꯌꯥ
ꯀꯃꯥꯏꯅ ꯇꯣꯡꯉꯤꯕ ꯑꯗꯨꯗꯗꯤ ꯅꯪ ꯐꯃꯨꯡꯗ ꯊꯝꯕ ꯇꯣꯡꯉꯤꯔ
ꯅꯠꯇꯦ ꯇꯦꯕꯜ ꯆꯤꯡꯖꯜꯂꯦ ꯑꯗꯨꯒ ꯁꯤꯜꯚꯥꯏꯖꯝꯕꯣꯔꯗꯣ ꯆꯤꯡꯈꯠꯂꯒ ꯃꯔꯃꯦ ꯃꯗ ꯍꯥ ꯑꯗꯨ ꯎ ꯅꯠꯇ꯭ꯔ ꯑꯗꯨꯅꯦ ꯑꯩꯁꯦ ꯇꯨ ꯀ ꯊꯔꯃꯗꯤ ꯐꯛꯀꯤ ꯇꯨ ꯌꯥꯅꯦꯦ
ꯇꯕꯜ ꯊꯝꯕꯕꯥꯣ ꯊꯣꯕ
ꯑꯣꯟ ꯍꯇꯦ ꯒꯤ ꯀꯅꯥ ꯀꯩꯅꯣ ꯀꯅꯥ ꯆꯦꯔꯅꯣ ꯑꯍꯥꯡꯕꯕꯁꯤꯦ ꯁꯤ ꯀꯅꯥ ꯑꯣꯏꯗꯣꯏꯅꯣ ꯈꯪꯗꯦ ꯂꯛꯀꯤꯒꯤ ꯑꯣꯏꯔꯦꯔꯥ ꯅꯪ ꯅꯪꯒꯤꯅꯤ ꯅꯪꯒꯤꯅꯤ ꯃꯌꯥꯝ ꯀꯊꯥꯡ ꯊ ꯑꯩꯅ ꯀꯣꯊꯥꯡ ꯊꯥꯡꯁꯤ
ꯎꯝ
ꯑ ꯑꯁꯤꯒꯤꯁꯦ ꯇꯧꯔꯒ ꯝꯕꯨ ꯀꯣ ꯊꯥꯡꯪꯒꯂꯦ ꯇꯥꯏ
ꯎꯝ ꯆꯠꯇꯣꯕꯤ ꯌꯨꯝꯗ ꯂꯩꯕꯁꯦ ꯏꯟꯁꯥꯡꯗꯤ ꯍꯥꯎꯋꯦꯍꯦ ꯑꯩꯇꯣꯝꯗ ꯂꯩꯗ
ꯍꯥꯎꯗ ꯑꯗꯨ ꯅꯪ ꯑꯗꯨꯗꯤ ꯍꯣꯟ ꯇꯁꯦꯡꯅ ꯁꯤꯡꯅꯕ ꯃꯥꯟꯖꯜꯂꯛꯑꯦ ꯑꯩ ꯅꯨꯡꯉꯥꯏꯇꯦ ꯁꯤꯡꯅꯕ ꯑꯉꯥꯡ ꯇꯣꯈꯂꯦ
ꯑꯥꯏꯋꯦꯠ ꯇꯥꯔꯝꯃꯦ ꯈꯪꯕ꯭ꯔꯥ ꯋꯦꯠ ꯐꯣꯔꯇꯤ ꯅꯥꯏꯅ ꯂꯩꯔꯝꯃꯤꯅꯦ ꯐꯤꯐꯇꯤ ꯌꯧꯔꯝꯗꯕ ꯋꯥꯅꯤ
ꯃ ꯍꯥꯏ ꯇꯨꯒꯁꯅꯗ ꯔꯦ
ꯅꯥꯏꯖꯦ ꯣ ꯑꯩꯈꯣꯏ ꯚꯅ ꯉꯥꯡꯉꯤꯕ
ꯅꯕꯂ
ꯐꯣꯟ ꯍꯣꯏ ꯐꯣꯟꯗ ꯑꯗꯨꯝ ꯑꯦꯗꯤꯛ ꯁꯨꯔꯖꯥꯠ ꯑꯗꯨꯝ ꯇꯧ ꯂꯩꯔ ꯖꯥꯠ ꯆꯥꯅꯤ ꯊꯛꯅꯤ ꯈꯪꯗꯕꯤ ꯋꯦꯠꯀ ꯇꯥꯔꯛꯏꯁꯤꯅꯅ
ꯃꯇꯨꯡ ꯇꯧꯔꯔꯥ ꯍꯣꯏ ꯍꯥꯏꯒꯗ꯭ꯔꯥ
ꯆ ꯑꯩꯈꯣꯏ ꯑꯕꯨꯡꯉꯣꯟꯅ ꯍꯦꯜꯂꯝꯃꯦ ꯍꯥꯏꯕ ꯑꯩꯈꯣꯏꯣꯏ ꯐꯤꯐꯇꯤ ꯋꯥꯟ ꯂꯨꯝ ꯂꯩꯔꯝꯃꯤ
ꯑꯁ
ꯅꯪꯗꯤ ꯅꯪꯗꯤ ꯌꯥꯝꯗ ꯋꯥꯟ ꯊꯣꯛꯣꯛꯎꯍꯦ
ꯀꯩ ꯊꯥꯇ ꯅ
ꯑ ꯊꯠꯁꯤꯅ ꯍ
ꯍꯠꯇ꯭ꯔꯣꯁꯤꯅ
ꯅꯪꯇꯦ ꯂꯩꯕꯤꯌꯣꯏ ꯑꯉꯥꯡꯗꯨꯅ ꯍꯦ ꯂꯨꯝ ꯂꯩꯔꯝꯕꯗꯨꯅ
ꯍꯣꯏ ꯃ ꯀꯩꯅꯣ ꯀ꯭ꯂꯥꯁ ꯋꯥꯟ ꯄꯨꯒꯦ ꯑꯉꯥꯡꯗ ꯅꯪꯉꯣꯟꯗ ꯍꯦꯜꯂꯝꯨꯝꯃꯦ ꯀꯣꯂꯦꯖ ꯀꯥꯔꯕ ꯑꯩꯉꯣꯟꯗꯒꯤ
ꯑ ꯌꯥꯗꯦꯕꯣꯗꯤꯗꯨꯌꯦꯡ ꯑꯣ
ꯁꯨꯝꯃ ꯂ ꯄꯟꯔꯝꯗꯪꯂꯑꯦ
ꯑꯗꯨꯅꯦ
ꯗꯤꯔ ꯍꯥꯄꯤꯅ ꯐꯩꯌꯦꯕ
ꯑꯗꯨꯅꯅꯦ ꯉꯥꯡꯕꯨ ꯁꯛꯄꯁꯨ ꯌꯥꯝ ꯐꯩ
ꯍꯣꯏ ꯑꯁ ꯑꯗꯣ ꯑꯩꯁꯦ ꯍꯧꯖꯤꯛ ꯄꯨꯛ ꯅꯨꯡꯁꯦ ꯈꯈꯤꯇꯪ ꯊꯥꯒꯠꯂꯛꯑꯦ
ꯈꯤꯇꯪ ꯍꯦꯟꯀꯠꯂꯝꯃꯗ꯭ꯔꯥ ꯐꯣꯔꯇꯤꯃꯨꯛ ꯂꯩꯔꯝꯃꯗ꯭ꯔꯥ
ꯍꯣꯏ ꯑꯁ ꯌꯨꯝꯗ ꯀꯥꯏꯕꯤꯃ ꯆꯥꯛꯁꯦ ꯇꯞ ꯇꯅ ꯆꯥꯁꯤꯜꯂꯦ ꯅꯍꯥꯟꯗ ꯆꯥꯛ ꯐꯨꯁꯨ ꯑꯊꯥꯕ ꯂꯤꯂꯦ ꯑꯗꯨꯒ ꯆ ꯑꯩꯈꯣꯏ ꯋꯦꯠ ꯑꯣꯅꯕ ꯂꯩ ꯄꯨꯥꯡ ꯀꯆꯦꯟꯗ ꯂꯩ ꯑꯗꯨꯗꯨ ꯀꯌꯥ ꯂꯩꯔꯝꯅ ꯊꯥꯔꯇꯤ ꯅꯥꯏꯟꯗ ꯍꯥꯏꯔ ꯂꯩꯔꯝꯕꯅꯦꯕ ꯌꯦꯡꯕ
ꯑꯦ ꯑꯗꯨ ꯑꯗꯨꯗꯤꯅ ꯑꯗꯨꯗꯤꯅ ꯇꯥꯔꯝꯒꯅꯤꯍꯦ ꯐꯅꯌꯥꯝ ꯇꯥꯔꯝꯒꯅꯤ
ꯑ ꯑꯩ ꯐꯣꯔꯇꯤꯗꯨꯝꯕ ꯑꯗꯨ ꯃꯌꯥꯝ ꯆꯥꯕꯗꯨꯕꯣ ꯑꯗꯨꯃꯥꯏꯅ ꯇꯧꯅꯦ ꯍꯥꯏꯕ
ꯎꯝ
ꯑꯣ ꯑꯩ ꯌꯨꯝꯗ ꯂꯩꯔꯅꯅ ꯈꯠꯄ ꯍꯥꯏ ꯑꯗꯨꯗꯩ ꯑꯩ ꯈꯪꯗꯦ ꯆꯞ ꯃꯥꯟꯅꯩꯗ ꯎꯝ ꯀꯩ ꯍꯥꯏꯅꯤ ꯁꯤꯗ ꯆꯥꯛꯟꯁꯥꯡꯁ ꯑꯗꯨꯝ ꯆꯥꯅꯦ ꯌꯨꯝꯗꯁꯨ ꯏꯟꯁꯥꯡ ꯈꯦꯠꯅꯕ ꯈꯛꯇꯅꯦꯕ
ꯎꯝ
ꯍꯥꯏꯗꯤ ꯍꯥꯎꯗ꯭ꯔ ꯁꯤꯗꯁꯨ ꯀꯛ ꯐꯅꯕ ꯑꯗꯨꯝ ꯆꯥꯗ꯭ꯔꯥ
ꯍ
ꯌꯨꯝꯗꯨꯁꯨ ꯑꯗꯨꯝ ꯆꯥꯅꯤ ꯑꯗꯨ ꯏꯥꯟ ꯃꯥꯟꯅꯕ ꯄꯣꯠꯅꯦꯕ
ꯎꯝ
ꯑꯗꯒꯤ ꯁꯤꯗꯗꯤ ꯑꯌꯨꯛꯀꯤ ꯆꯥꯛ ꯆꯥꯔꯁꯨ ꯅꯨꯗ ꯀꯩꯅꯣꯝ ꯆꯥꯅꯤꯡꯉꯦ ꯑꯗꯨꯝꯆ ꯆꯥꯅꯤꯡꯉꯦꯕ ꯑꯗꯣ ꯀꯩꯅꯣꯗꯗꯤ ꯌꯨꯝꯗꯗꯤ ꯌꯦꯡꯉꯣ ꯀꯩꯅꯣ ꯇꯧꯔꯕꯝꯅꯤꯅ ꯑ ꯆꯥꯛꯇꯣ ꯆꯦꯡꯗꯣ ꯑꯐꯕ ꯑꯣꯏꯔꯝꯅꯤꯅ ꯑꯃꯨꯛꯇꯪ ꯆꯥꯂꯨꯗꯨꯅ ꯂꯥꯑꯝꯗꯕꯅꯤꯅ ꯍ ꯀ
ꯎꯝ ꯎꯝ ꯎꯝ
ꯀ ꯆꯥꯗꯤꯀꯣ
ꯎꯝ ꯎꯂꯦꯅꯥꯗ ꯅꯣꯏꯗ ꯀꯣꯜ ꯋꯥꯔꯤ ꯁꯥꯟꯅꯁꯦ ꯀꯥꯏꯅ ꯍꯥꯏꯔꯛꯇ꯭ꯔꯣ
ꯍꯥꯏꯔꯛꯇꯦꯅꯦ ꯑꯩꯅ
ꯃꯥ ꯃꯥꯏ ꯃꯥꯏ ꯀꯣꯜ ꯀꯌꯥ ꯁꯨ ꯍꯧꯔꯒꯦ ꯍꯥꯏꯁꯤꯕꯣ
ꯍꯣꯏꯣꯏ ꯇꯔꯥꯃꯉꯥ ꯍꯥꯏꯕ ꯇꯥ ꯇꯧ ꯀ ꯁꯨꯔꯦ
ꯎꯝ ꯑꯩꯈꯣꯏꯕꯕꯨ ꯃꯥꯟꯅꯩꯅꯦ
ꯀꯔꯝ ꯀꯥꯟꯗ ꯀꯅꯥꯒ ꯁꯥꯟꯅꯣ ꯑꯩꯩꯅꯥꯛꯑ ꯊꯝꯃꯣꯏ ꯃꯥꯟꯕꯤ ꯋꯥꯔꯤ ꯃꯈꯥ ꯆꯠꯊꯁꯦ
ꯑꯣ ꯑꯣ ꯍꯣꯏ
ꯀꯋꯥ
ꯑꯥ ꯇꯧꯔꯣ ꯇꯧꯔꯣ